ꯍꯜꯂꯣ ꯑ ꯑꯁ ꯑꯩꯁꯦ ꯀꯥꯎꯔꯨꯕ
ꯑ ꯍꯧ ꯀꯃꯥꯏꯅ ꯀꯥꯎꯃꯤꯅꯣꯕ
ꯈꯪꯗꯦꯅꯦ ꯑꯩꯁꯦ ꯊꯕꯛ ꯑꯃ ꯂꯩꯕꯒꯤꯀꯣ
ꯎꯝ
ꯌꯥꯥꯎꯔꯣꯕꯕꯥ ꯍꯥꯏꯕ ꯇꯥꯔꯦ
ꯍ
ꯑ ꯑꯗꯣ ꯀꯅꯥꯅ ꯉꯝꯈꯤꯕ꯭ꯔꯣ ꯁꯣꯀꯥꯁꯤꯕꯨꯣ
ꯑ ꯑꯩ ꯑꯩ ꯑꯁ ꯈꯪꯗꯦ ꯑꯁꯤ ꯑꯩꯈꯣꯏ ꯈꯨꯟ ꯃꯅꯥꯛꯇꯒꯤ ꯈꯨꯟ ꯅꯨꯄꯤ ꯑꯃꯅ ꯉꯝꯈ꯭ꯔꯦ
ꯑꯣ ꯍ ꯍ ꯐꯔꯦ ꯐꯥꯏ ꯐꯥꯏ ꯐꯥꯏ ꯍ ꯎ ꯑꯗꯣ
ꯑꯥ
ꯅꯪꯒꯤ ꯑꯉꯥꯡꯁꯤꯡꯗꯣ ꯃꯤ ꯀꯌꯥꯅꯣ ꯑꯃꯥꯏꯒꯣ ꯏꯁꯥꯒꯤ ꯄꯩꯁꯥ ꯉꯥꯛꯇꯅ ꯑꯣꯏꯔꯤꯅꯦ ꯅꯪꯒꯤꯗꯤ
ꯑꯁ ꯅꯔ ꯃꯜ ꯆꯥꯔ ꯑꯩꯈꯣꯏꯒꯤ ꯐꯝꯐꯝꯗ ꯄꯩꯁꯥ ꯉꯥꯛꯇ ꯉꯥꯏꯔꯦ
ꯑꯣꯏꯔꯝꯒꯅꯤꯕ ꯅꯪꯒꯤꯁꯦ ꯅꯛꯁꯦ ꯅꯪꯁꯦ ꯏꯃꯥꯟ ꯃꯥꯟꯅꯗ꯭ꯔꯦꯕ ꯑꯁꯥ
ꯑ ꯃꯅꯤ ꯆ ꯈ꯭ꯔ ꯐꯦꯁ꯭ꯔ ꯍꯥꯏ ꯌꯥꯝꯥꯡ
ꯆ ꯄꯩꯁꯥ ꯃꯅꯝ ꯅꯝꯔꯝꯒꯅꯤꯗꯣ
ꯃꯤ ꯅꯃꯤ ꯅꯃꯤ ꯍꯧꯖꯤꯛ ꯇꯎ ꯑ ꯑ ꯌꯦ ꯇꯥꯎꯕꯨꯁꯨ ꯀꯣ ꯅꯃꯤ
ꯅ
ꯎꯝ
ꯅꯝꯒꯅꯦꯕ ꯑꯩ ꯈꯪꯉꯕ ꯑꯩ ꯈꯪꯉꯦꯕ ꯅꯝꯒꯅꯤ ꯍꯥꯏꯁꯦ ꯈꯪꯉꯕꯅꯤ
ꯎꯝ ꯊꯩꯕꯣꯡ ꯂꯩꯌꯦ ꯊꯥꯏꯕꯣꯡ
ꯍꯥꯎꯕꯅꯦ ꯉꯁꯤꯒꯤ ꯅꯨꯃꯤꯠꯁꯤꯗꯗꯤ ꯆꯥꯕ ꯌꯥꯒꯅꯤ
ꯍꯣꯏꯅꯦ ꯅꯨꯡꯁꯥꯁꯨ ꯁꯥꯇꯦꯀꯣ
ꯑ
ꯈꯔꯗꯤ ꯆꯥꯕꯤꯈ꯭ꯔꯦ ꯑꯩꯁꯨ ꯉꯁꯤꯅꯦ ꯉꯁꯤ ꯈꯛꯇꯅꯦ ꯑꯩꯅꯁꯨ ꯆꯥꯕ
ꯑꯥ
ꯉ ꯇꯗꯅꯦ
ꯍꯥꯏꯗꯗ꯭ꯔꯦ ꯄꯨꯟꯁꯤꯒꯤ ꯃꯍꯥ
ꯎꯝ ꯃꯥꯅꯤ ꯃꯥꯅꯤ ꯎꯝ ꯍꯤꯒ ꯀꯣ ꯆꯍꯤ ꯍ ꯎꯝ ꯁꯤꯒꯨꯝꯕꯁꯨ ꯆꯥꯍꯧꯗ꯭ꯔꯗꯤ ꯌꯥꯅꯤꯦ ꯍꯥꯏꯌꯦ
ꯑꯥ
ꯑꯗꯣ
ꯍꯥꯥ
ꯎꯝ ꯊꯗꯔꯦ ꯀꯣꯏꯁꯤ ꯄꯣ ꯄꯩꯁꯥ ꯇꯥꯟꯕꯁꯦ ꯋꯥꯗꯤ ꯋꯥꯏꯑꯦꯍꯦ
ꯃꯥ ꯑꯗꯨꯗꯤ ꯀꯅ
ꯑꯗꯨꯅꯤꯕ
ꯍꯟꯗꯛꯇꯦ ꯃꯊꯦꯜ ꯆꯥꯔꯨꯈꯤꯒꯦ ꯅꯪꯕꯣ ꯍꯥꯎꯕꯆꯥ
ꯍꯥꯎꯕ ꯆꯥꯅꯤꯡꯉꯥꯏꯁꯨ ꯂꯩꯇꯦ ꯏꯟꯁꯥꯡ ꯊꯣꯡꯅꯤꯡꯉꯥꯏꯁꯨ ꯂꯩꯇꯦ
ꯎꯝ
ꯃꯤꯗꯤꯜꯂꯥꯏ ꯒꯤ ꯀꯔꯤꯕ ꯂꯥꯏꯒꯤ ꯑ ꯑꯁ ꯈꯪꯗꯦꯗ ꯀꯔꯤ ꯍꯥꯏ ꯑꯩꯈꯣꯏ ꯃꯩꯇꯩꯂꯣꯟꯅ ꯀꯔꯤ ꯍꯥꯏꯕ꯭ꯔꯣ ꯑꯩ ꯈꯪꯗꯦ
ꯑꯣ ꯀꯩꯅꯣ ꯂꯥꯏꯁꯪ
ꯅꯠꯇꯦ ꯂꯩꯒꯨꯝꯕ ꯇꯥꯏꯞꯇ ꯂꯩ ꯑꯁ ꯑꯁ
ꯎꯝ ꯌꯥꯏ ꯌꯥꯏ ꯌꯥꯏ
ꯂꯩꯒꯨꯝꯕ ꯑꯃ ꯂꯩꯕꯥꯛꯇꯒꯤ ꯍꯧꯔꯛꯄꯗꯣ ꯈꯪꯕ꯭ꯔꯥ
ꯂꯩꯕꯥꯛꯇꯒꯤ ꯍꯧꯔꯛꯄ
ꯎꯝ ꯂꯩꯒꯨꯝꯕ ꯑꯃ ꯍꯧꯖꯤꯛꯀꯥꯟ ꯆꯥꯟꯅꯩ
ꯆꯥꯟꯅꯕ꯭ꯔꯣ
ꯎꯗꯁꯨ ꯅꯞꯄꯒꯨꯝꯕꯁꯨ ꯌꯥꯎꯋꯦ ꯑꯗꯨꯒꯨꯝꯕꯗꯣ ꯃꯤꯗꯤ ꯂꯥꯏꯒꯤ ꯑꯗꯨ ꯑꯃ ꯂꯩꯅ ꯑꯩꯈꯣꯏ ꯆꯥꯕ ꯌꯥꯗꯕ
ꯑꯥ
ꯑꯗꯨꯁꯨ ꯃꯤꯗꯤ ꯆꯥꯟꯅꯩꯌꯦ
ꯑꯣ ꯍꯣꯏꯅꯦ ꯈꯪꯗꯦꯅꯤ ꯃꯤꯁꯤꯡꯕꯤꯗꯤꯀꯣ ꯁꯨꯝ ꯆꯥꯅꯕ ꯁꯤꯤꯗ꯭ꯔꯗꯤ ꯂꯧꯔꯦ ꯍꯥꯏꯅ ꯂꯩꯔꯅꯤ ꯍꯥꯎꯕ ꯍꯥꯎꯔꯕꯗꯤ ꯈꯪꯗꯦ ꯃꯣꯏꯅ ꯆꯥꯕꯁꯦ ꯆꯥꯕꯁꯦ
ꯇꯥꯔꯤ
ꯑꯗꯨꯁꯨ ꯃꯍꯍꯥꯎ ꯇꯃꯗꯅ
ꯑꯦ ꯑꯩ ꯁꯤꯒꯦꯗ
ꯑꯦ ꯃꯤ ꯃꯤ ꯁꯤꯗꯦ ꯍꯦ ꯃꯤ ꯁꯤꯤꯗꯦ ꯍꯦ
ꯑꯗꯨ ꯁꯤꯖꯁꯨ ꯑꯩꯗꯤ ꯇꯂꯦꯗ ꯑ ꯇ ꯍꯥꯏꯥꯏ ꯇꯧ ꯑ
ꯏ ꯎꯝ ꯏ ꯑꯩꯒꯤ ꯂꯣꯏ ꯃꯥꯡꯉꯅꯤꯀꯣ ꯂꯥꯁꯦ ꯑ ꯅꯠꯇꯦ ꯎꯝ ꯎꯝ
ꯑꯉꯧꯕꯒꯤ ꯋꯥꯁꯤ ꯉꯥꯡꯕ ꯌꯥꯗꯦ ꯍꯥꯏꯕꯁꯦ ꯀꯥꯎꯔꯕ꯭ꯔꯣ
ꯅꯠꯇꯦꯕ ꯑꯩꯈꯣꯏ ꯄꯣꯛꯂꯛꯄꯒꯤꯀꯣ ꯑꯉꯧꯕꯒꯤ ꯂꯣꯟꯁꯦ
ꯑꯥ
ꯑꯥ ꯂꯥꯏꯈ꯭ꯔꯦꯕ ꯆꯤꯟꯗ
ꯑꯥ
ꯑꯗꯨꯒꯤꯅꯤꯗ
ꯃꯥꯅꯤ ꯃꯥꯅꯤ ꯂꯩꯈ꯭ꯔꯦ ꯍꯣꯏ ꯏꯃꯥ ꯄꯣꯛꯅꯨꯡꯗꯒꯤ ꯊꯣꯛꯣꯔꯛꯈ꯭ꯔꯕꯅꯦ
ꯃꯥꯅꯤ ꯃꯥ ꯃꯥꯅꯦ ꯃꯥꯅꯦ ꯑꯗꯣ ꯑꯗꯣ ꯁꯝꯃꯤꯉꯥꯏ ꯐꯣ ꯑ ꯀꯔꯤ ꯄꯩꯁꯥ ꯄꯤꯔꯒ ꯀꯣ ꯇꯝꯕꯅꯤꯕ ꯑꯗꯨꯒꯤꯅꯤ ꯏꯁꯨ ꯀꯥꯏꯗꯦ ꯑꯗꯣ ꯊꯟꯗꯛ ꯀꯥꯟꯁꯦ
ꯎꯝ
ꯁꯤ ꯑ ꯑꯩꯁꯦ
ꯑꯥ
ꯏꯔꯥꯡꯅ ꯌꯥꯗ꯭ꯔꯦꯅꯦ ꯍꯦ ꯍꯟꯗ ꯀꯥꯟꯥꯟꯁꯦ ꯍꯟꯗꯀꯥꯟ ꯑꯁꯤꯒꯤ ꯆꯍꯤꯁꯦ
ꯑꯥ
ꯄꯩꯁꯥꯁꯦ ꯐꯖꯅ ꯇꯥꯜꯂꯒꯦ ꯁꯤꯅꯤꯕ ꯑꯩꯁꯦ ꯈꯜꯂꯤꯁꯦ ꯈ ꯃꯊꯪ ꯆꯍꯤ ꯂꯥꯛꯄ ꯃꯇꯝꯗ ꯌꯥꯔꯒꯗꯤ
ꯑ
ꯑꯩꯁꯦ ꯅꯨꯄꯤꯁꯦ ꯂꯧꯔꯒꯦ ꯍꯥꯏꯅ ꯈꯜꯂꯤꯕꯅꯦꯕ
ꯑꯣ ꯑꯣ ꯑꯣ ꯑꯣ
ꯑꯗꯨ ꯌꯥꯗ꯭ꯔꯦꯕ ꯏꯔꯥꯡ ꯁꯤꯒ
ꯎꯝ
ꯑꯩꯈꯣꯏ ꯏꯅꯦꯅꯁꯨ ꯅꯍꯥꯟꯗꯤ ꯅꯨꯄꯤ ꯊꯤꯈ꯭ꯔꯣ ꯅꯨꯄꯤ ꯊꯤꯈ꯭ꯔꯣ ꯍꯥꯏꯔꯒ ꯂꯩꯔꯕꯅꯤꯕ
ꯑ
ꯑꯗꯣ ꯑꯁꯤ ꯏꯔꯥꯡ ꯎꯔꯨꯕꯗ ꯑꯃꯨꯛ ꯅꯨꯄꯤ ꯊꯤꯒꯅꯨꯀꯣ ꯍꯥꯏꯌꯦ
ꯑꯥ
ꯕꯤꯊꯤ ꯀꯅꯣ
ꯀꯅꯥꯅ ꯍꯥꯏꯕ꯭ꯔꯣ ꯊꯤꯈꯤꯅꯣ ꯍꯥꯏꯕꯗꯤ
ꯑꯁ ꯑꯩꯈꯣꯏ ꯏꯅꯦꯅ ꯍꯥꯏꯕꯅꯤꯅꯦ ꯑꯩꯈꯣꯏ ꯂꯩꯃꯤꯟꯅꯕ ꯏꯅꯦꯗꯣ
ꯑꯥ ꯑꯥ ꯑꯥ ꯑꯥ ꯑꯥ ꯑꯥ
ꯍꯥꯟꯗꯤ ꯅꯨꯄꯤ ꯊꯤꯔꯦꯀꯣ ꯍꯧꯖꯤꯛꯅꯦ ꯀꯔꯤꯁ ꯇꯧꯗ꯭ꯔꯦ ꯑ ꯗꯏꯔꯦꯛ ꯇꯝꯕꯁꯨꯅꯠꯇ꯭ꯔꯦ ꯅ ꯄꯤ ꯊꯤꯍꯧꯔꯣꯀꯣ ꯊꯤꯍꯧꯔꯣ ꯊꯦꯡꯉꯦ ꯍꯥꯏꯅ ꯍꯥꯏꯕꯅꯤꯕ ꯊꯤꯔꯒꯦ ꯍꯥꯏꯅ ꯇ ꯇꯧꯔꯒ ꯀꯣ ꯁꯦꯝ ꯁꯥꯕ ꯂꯣꯏꯕ ꯃꯇꯝꯗ
ꯑꯥ
ꯅꯨꯄꯤ ꯊꯤꯒꯅꯨ ꯏꯔꯥꯡꯁꯦ ꯌꯥꯗꯦ ꯅꯨꯄꯤ ꯊꯤꯕ ꯃꯇꯝꯗ ꯑꯃꯨꯛ ꯆꯠꯊꯣꯛ ꯆꯠꯁꯤꯟ ꯇꯧꯕꯁꯨ ꯏꯔꯥꯡ ꯌꯥꯝ ꯂꯩꯒꯅꯤ ꯅ ꯍꯥꯏꯌꯦꯅꯤ
ꯎꯝ
ꯐꯒꯤꯅꯅꯦ
ꯎꯝ ꯃꯗꯣ ꯅꯪꯅ ꯅꯨꯄꯤꯗꯨꯣ ꯊꯤꯔꯗꯤ
ꯎꯝ
ꯑꯥ ꯅꯆꯥꯅꯁꯨ ꯌꯥꯧꯔꯛꯀꯅꯤ
ꯎꯝ ꯆꯃꯤ
ꯑꯗꯨꯗ ꯋꯥꯔꯛꯀꯅꯤ
ꯇꯝꯃꯤ
ꯄꯩꯁꯥ ꯍꯦꯟꯅ ꯆꯪꯒꯅꯤ ꯑꯗꯨ ꯃꯇꯝꯅ ꯐꯥꯔꯕꯗꯤ ꯑꯗꯨꯃꯛꯇꯨ ꯅꯨꯡꯉꯥꯏꯕꯃꯛꯅꯤ ꯅꯨꯡꯉꯥꯏꯕ ꯉꯥꯛꯇꯅꯤ ꯅꯆꯥ ꯂꯩꯔꯛꯄꯁꯨ ꯅꯨꯡꯉꯥꯏꯕꯅꯤ ꯑꯗꯨꯕꯨ ꯋꯥꯕ ꯃꯇꯝꯗꯗꯤ ꯅ ꯆꯆꯥꯗꯣ ꯏꯔꯥꯡ ꯐꯠꯇꯕ ꯀꯥꯟꯅ ꯀꯗꯥꯏꯗ ꯄꯨꯒꯅꯤ ꯀꯩꯅꯣ ꯍꯥꯏꯖꯈꯥ ꯅꯣꯏ
ꯎꯝ ꯑꯗꯨꯕꯨꯗꯤ ꯆꯨꯝꯅꯤ ꯆꯨꯝꯕ ꯀꯣ ꯑꯗꯨꯕꯨ ꯑꯁꯤꯒꯤ ꯑꯁꯤꯒꯤ ꯏꯔꯥꯡꯗ ꯑꯩꯈꯣꯏ ꯂꯩꯔꯒꯗꯤ ꯍꯥꯏꯕ ꯩꯔꯒꯗꯗꯤ ꯑꯩꯈꯣꯏ ꯎ ꯅꯨꯄꯤꯁꯨ ꯅꯨꯄꯥꯁꯨ ꯀꯣ ꯃꯇꯝꯅ ꯌꯥꯦꯟꯗꯕꯅꯤꯅꯤꯀꯣ ꯍꯥꯏꯕꯗꯤ ꯅꯨꯄꯥꯒꯤꯗꯤ ꯑꯃꯔꯣꯝꯗ ꯈꯔ ꯐꯥꯏ ꯅꯨꯄꯤꯒꯤꯗꯤꯀꯣ ꯃꯇꯝ ꯍꯥꯏꯕꯁꯦ ꯂꯩꯌꯦꯀ ꯑꯗ ꯍꯦꯛ ꯊꯦꯡꯖꯤꯜꯂꯕꯗꯤ ꯑꯃꯨꯛ ꯍꯥꯏꯕꯁꯦ ꯑꯃꯨꯛ ꯂꯩꯔꯝꯗ꯭ꯔꯗꯤ ꯅꯨꯄꯤ ꯄꯕꯒꯤ ꯑꯣ ꯅꯨꯄꯤꯒꯤ ꯀꯣ ꯎꯝ ꯀꯔꯤ ꯍꯥꯏꯁꯤꯔꯥ ꯂꯩꯇ꯭ꯔꯗꯤ ꯍꯥꯏꯕꯅꯤꯀꯣ ꯑꯩꯅ ꯍꯥꯏꯕꯁꯦ ꯃꯤ ꯃꯤ ꯅ ꯑꯗꯨꯗ ꯈꯪꯗ꯭ꯔꯦꯅꯦ ꯍꯌꯦꯡꯥ ꯍꯟꯗꯛꯁꯦ ꯀꯣꯛꯁꯦ ꯌꯥꯝꯅ ꯁꯥꯔꯤꯗꯤꯦ
ꯑ ꯑꯩ ꯈꯪꯗꯦ ꯑꯗꯨ ꯎꯝ ꯃꯇꯝ ꯍꯥꯏꯕꯁꯤꯁꯨ ꯂꯩꯕꯅꯤꯅꯀꯣ
ꯎꯝ ꯑꯗꯨꯗ ꯅꯪꯒꯤꯗꯤ ꯃꯇꯝ ꯋꯥꯠꯂꯤꯕ꯭ꯔꯣ
ꯑꯩꯁꯦ ꯋꯥꯠꯄ ꯋꯥꯠꯇꯕ ꯈꯜꯗꯦ ꯃꯄꯨ ꯂꯩꯇꯦ
ꯑꯁꯁ ꯑꯗꯨꯗꯨꯅꯤꯅꯦ ꯑꯩꯅ ꯎꯄꯥꯏ ꯂꯩꯇ꯭ꯔꯁꯦ
ꯎꯄꯥꯥꯏ ꯂꯩꯇꯦ ꯎꯄꯥꯥꯏ ꯂꯩꯇꯦ
ꯎꯝ ꯑꯩꯗꯤ ꯊꯤꯔꯒꯦ ꯍꯥꯏꯅꯗꯤ ꯂꯦꯞ ꯂꯦꯞꯇꯤ ꯂꯦꯞꯈ꯭ꯔꯕꯅꯤꯕ
ꯎꯝ
ꯑꯗꯨꯕꯨ ꯑꯁꯤ ꯏꯔꯥꯡꯁꯤꯅ ꯀꯃꯥꯏꯅ ꯇꯧꯕ ꯀꯌꯥꯝ ꯁꯥꯡꯅ ꯆꯠꯀꯗꯕꯅꯣ ꯑꯩꯒꯤ ꯒ꯭ꯌꯥꯟ ꯇꯥꯗꯦ꯫ ꯌꯥꯔꯒꯗꯤ ꯑꯩꯁꯦ ꯀꯤꯔꯒꯦ ꯍꯥꯏꯅꯀꯣ꯫ ꯂꯩꯔꯕꯅꯦꯕ꯫ ꯑꯗꯨꯗ ꯁꯤꯒꯤ ꯑꯦꯔꯥꯡꯁꯦ꯫ ꯑꯣꯏꯗꯧ ꯃꯥꯟꯗꯦꯔꯕꯣ꯫ ꯎꯝ꯫
ꯆꯨꯝꯕ ꯋꯥꯔꯤꯅꯤ꯫
ꯅꯨꯄꯤ ꯊꯦꯡꯅ ꯊꯤꯔꯁꯨꯀꯣ꯫ ꯌꯥꯄꯗꯤ ꯌꯥꯏ ꯑꯗꯨꯕꯨ ꯑꯩꯈꯣꯏꯗꯤ__ ꯂꯏꯁꯨ ꯇꯧꯗꯕꯅꯤꯅ꯫ ꯑꯥ ꯑꯁ ꯑꯥ ꯆꯥꯎ ꯑꯁꯥꯡꯒꯤ__ ꯁꯨ ꯇꯧꯗꯕꯅꯤꯅ ꯀꯣ ꯃꯇꯝ__ ꯁꯨꯝ ꯈꯜꯂꯨꯕꯗ ꯄꯥꯝꯃꯣꯔꯛꯈ꯭ꯔꯦꯕ ꯑꯩꯈꯣꯏ꯫ ꯍꯛꯆꯥꯡ ꯀꯟ ꯀꯟꯒꯤ ꯅꯧꯔꯤꯉꯩꯗ꯫ ꯑꯉꯥꯡꯒꯨꯝꯕ꯫ ꯍꯣꯏꯒꯤ ꯀꯔꯤ ꯀꯔꯤꯅꯣ ꯁꯨꯒꯗꯕ ꯅꯠꯇ꯭ꯔꯒ꯫ ꯇꯧꯒꯗꯕꯁꯤꯡꯗ ꯇꯧꯍꯧꯔꯗꯤ ꯈꯔ ꯐꯥꯕ꯫ ꯌꯥ ꯍꯧꯖꯤꯗꯤ ꯄꯥꯏ꯫
ꯅꯪꯅ ꯍꯥꯏꯅꯤꯡꯉꯤꯗꯨ ꯆꯨꯝꯃꯤ꯫
ꯎꯝ ꯑꯩꯁꯨ ꯃꯨꯦ ꯈꯜꯂꯦ ꯈꯟꯕ__ ꯑꯣ ꯍꯣꯏ ꯌꯥꯝꯌꯥꯝꯕꯅ꯫ ꯑꯥ ꯑꯌꯥꯝꯕꯕꯨ ꯉꯥꯏ ꯉꯥꯏꯔꯒ ꯂꯩꯔꯗꯤ꯫ ꯑꯩꯁꯦ ꯑꯣꯏꯔꯣꯏ ꯍꯥꯏꯅ ꯈꯜꯂꯤꯕ꯫ ꯑꯩꯁꯦ꯫ ꯃꯤ ꯃꯤꯅ ꯃꯤ ꯃꯤꯁꯨ ꯑ__ ꯑꯥ ꯑꯪ ꯑꯩꯒꯨꯝꯅ ꯍꯥꯏꯕ ꯇꯥꯔꯦꯀꯣ꯫ ꯀꯩꯒꯨꯝꯅ ꯂꯩꯇ꯭ꯔꯁꯨ꯫ ꯃꯣꯏꯁꯨ ꯀꯧꯏ ꯑꯩꯁꯨ ꯂꯩꯕꯅꯤꯅ__ ꯂꯩꯗ꯭ꯔꯁꯨ ꯂꯧꯕ ꯇꯥꯏꯕꯅꯤ ꯍꯥꯏꯅꯀꯣ ꯑꯩ ꯈꯜꯂꯤꯕ꯫
ꯑꯥ꯫
ꯑꯗꯨꯕꯨ꯫ ꯍꯟꯗꯛ ꯏꯔꯥꯡꯁꯤꯒ ꯌꯥꯝꯅ ꯌꯥꯗ꯭ꯔꯦꯔꯤꯕꯣ꯫
ꯌꯥꯗ꯭ꯔꯦꯕꯣ꯫
ꯒ꯭ꯌꯥꯟ ꯇꯥꯗ꯭ꯔꯤꯕ꯫
ꯈꯪꯗꯦꯅꯦ ꯒ꯭ꯌꯥꯟ ꯇꯥꯗꯦꯅꯦ ꯍꯧꯖꯤꯛꯀꯥꯟꯁꯦ꯫
ꯑꯗꯣ ꯅꯪꯕꯨꯗꯤ ꯑꯃꯗꯤ ꯌꯦꯡꯉꯨꯍꯦ꯫
ꯑꯁ ꯑꯝꯇ ꯌꯦꯡꯅꯤꯡꯗ꯭ꯔꯦꯗ꯫
ꯍꯧꯖꯤꯛ ꯀꯔꯤ ꯌꯥꯝꯅ ꯃꯤꯡ ꯆꯠꯈ꯭ꯔꯕ ꯍꯥꯏꯕ ꯇꯥꯔꯦꯀꯣ꯫ ꯏꯈꯣ ꯑꯦꯒꯨꯝꯅ ꯀꯣ꯫ ꯀꯔꯤꯅ ꯑꯃ ꯂꯩꯕꯅꯦꯕ ꯐꯣꯟꯗ꯫ ꯑꯗꯨꯗ ꯍꯦꯛ ꯑꯗꯨ ꯍꯦꯛ ꯌꯦꯡꯒ꯫ ꯃꯥꯏ ꯐꯖꯔꯗꯤ ꯂꯣꯏꯔꯦ ꯍꯥꯏꯅ꯫ ꯂꯟ ꯊꯨꯝ ꯀꯔꯤꯁꯨ ꯄꯥꯝꯖꯗꯦ꯫ ꯁꯛꯄꯨ ꯐꯖꯔꯕꯒ ꯂꯣꯏꯔꯦ ꯁꯨꯝ ꯁꯨꯃꯥꯏꯅ ꯌꯦꯅꯒ꯫ ꯌꯦꯡꯉꯗꯦꯕꯅꯤ ꯍ ꯃꯝꯣ꯫
ꯑꯥ ꯑꯁ꯫ ꯇꯟꯕꯨꯗꯤ ꯇꯜꯂꯦꯗ ꯃꯗꯨꯃꯛꯇꯨꯗꯤ꯫
ꯎ ꯅꯠꯇ꯭ꯔꯒ ꯅꯣꯏ ꯑꯣꯖꯥꯁꯤꯡꯗ꯫ ꯈꯔ ꯄꯥꯈꯪ ꯂꯩꯔꯗꯤ꯫
ꯗꯨ ꯒꯤꯗꯤ ꯁꯨꯡꯂꯦꯏ ꯍꯦꯛ ꯂꯦꯏꯠꯔꯦ ꯍꯦ
ꯑꯣꯣ ꯂꯥꯏꯇ꯭ꯔꯕ
ꯂꯩꯇ꯭ꯔꯦ ꯂꯩꯇ꯭ꯔꯦ
ꯑꯣ ꯑꯩꯗꯤ ꯂꯥꯛꯑꯕꯨ ꯂꯩꯔꯗꯤ ꯌꯦꯡꯉꯨ ꯊꯤꯌꯨ ꯍꯥꯏꯕꯅꯤꯗ
ꯑꯥ
ꯑꯩ ꯊꯔꯁꯨ ꯅꯪ ꯂꯩꯔꯝꯃꯗꯤ
ꯪ ꯅꯪꯒꯤꯁꯦ ꯑꯃꯨꯛ ꯎꯝ ꯆꯍꯤꯁꯦ ꯌꯥꯝꯃꯗꯤ
ꯑꯥ
ꯅꯨꯡꯉꯥꯏꯇꯦꯕ
ꯑꯥ ꯃꯥꯅꯤ ꯃꯥꯅꯤ
ꯑꯩꯈꯣꯏꯒꯤ ꯂꯦꯡꯒꯥꯁꯦ ꯆꯠꯂꯗꯤ ꯄꯨꯟꯅ ꯆꯠꯄ
ꯎꯝ
ꯍꯥꯏꯕꯅꯤꯗ
ꯑꯗꯨꯕꯨꯁꯨ ꯆꯨꯝꯕ ꯆꯨꯝꯕꯨꯗꯤ ꯆꯨꯝꯃꯦꯕꯀꯣ
ꯎꯝ
ꯑꯗꯣ ꯑꯩꯒꯤꯗꯃꯛꯇꯁꯨ ꯆꯥꯟꯅꯕ ꯍꯥꯏꯁꯦ ꯐꯪꯗꯕꯒꯨꯝ ꯇꯧꯕ ꯑꯩꯒꯤꯗꯃꯛꯇ
ꯑꯣ ꯅꯪꯅ ꯄꯥꯝꯕꯁꯦ ꯎꯝ ꯅꯪꯅ ꯄꯥꯝꯕ ꯍꯥꯏꯕꯁꯦ ꯅꯨꯄꯥꯗ ꯀꯔꯤ ꯒꯨꯟ ꯍꯥꯏꯕ ꯇꯥꯔꯦꯀꯣ ꯀꯔꯤ ꯁꯥꯛ ꯀꯔꯤ ꯒꯨꯟ ꯂꯩꯔꯗꯤ ꯅꯪ ꯄꯥꯝꯃꯗ꯭ꯔꯣ ꯄꯥꯃꯤ ꯍꯥꯏꯕꯁꯦ ꯅꯤꯁꯥ ꯆꯥꯕ ꯆꯥꯗꯕ ꯎ ꯂꯥꯏꯅꯤꯡꯕ ꯂꯥꯏꯅꯤꯡꯗꯕ
ꯆꯥꯗꯕꯕꯨꯗꯤ ꯃꯤ ꯂꯣꯏꯅ ꯄꯥꯝꯕ ꯉꯥꯛꯇꯅꯤꯀꯣ ꯑꯗꯨꯕꯨ ꯀꯔꯤꯒꯨꯝꯕ ꯂꯥꯛꯄ ꯀꯥꯟꯗ ꯍꯥꯏꯗꯤ ꯃꯥꯅ ꯑꯗꯨ ꯂꯣꯏꯅꯃꯛꯇꯣ ꯃꯥꯅ ꯃꯥꯌꯣꯛꯅꯕ ꯉꯝꯕ